ꯑ
ꯇꯥꯏꯌꯦ
ꯑ ꯃꯇꯝ ꯇꯥꯈ꯭ꯔꯕꯖꯥꯅꯤ
ꯎꯝ ꯃꯇꯝ
ꯑ ꯑꯣꯀꯦ ꯑ ꯍꯧꯖꯤꯛ ꯀꯤꯗꯨ ꯑꯣꯀꯦ ꯑꯗꯨ ꯑꯗꯨꯅꯤꯗꯥ ꯑꯗꯨꯝ ꯑꯥ ꯍꯣꯏ ꯕꯦꯡꯒꯨꯝꯕ ꯊꯥꯅꯤꯡꯉꯁꯨꯀꯣ ꯑꯩꯅ ꯎꯝ ꯅꯪ ꯃꯦꯠꯁ ꯀꯨꯝꯕ ꯄꯥꯝꯃ ꯑꯩꯁꯨ ꯃꯦꯠꯁ ꯃꯦꯠꯁꯄꯨꯗꯤ ꯏꯟꯇꯔꯦꯁꯄꯨꯗꯤ ꯑꯩꯁꯨ ꯑꯗꯨꯝ ꯃꯦꯠꯁꯄꯨꯗꯤ ꯄꯥꯝꯖꯩ ꯑꯗꯨ ꯑꯩꯁꯨ ꯕꯦꯡꯒꯨꯝꯕꯁꯦ ꯊꯥꯔꯝꯃꯦ ꯑꯗꯨ ꯎꯝ ꯍꯣꯏ ꯕꯤ ꯀꯣꯝꯒꯨꯝꯕ ꯂꯧꯕꯀꯣ ꯑꯩꯅꯗꯤ ꯑꯩꯁꯨ ꯇ꯭ꯋꯦꯟꯇꯤ ꯊ꯭ꯔꯤ ꯇ꯭ꯋꯦꯟꯇꯤ ꯋꯥꯟꯗꯔꯣ ꯇ꯭ꯋꯦꯟꯇꯤ ꯊ꯭ꯔꯤ ꯗꯔꯣ ꯑꯣ ꯑꯣꯀꯦ ꯑꯣꯀꯦ ꯆꯍꯤ ꯇ꯭ꯋꯦꯟꯇꯤ ꯋꯥꯟꯗ ꯑꯩꯁꯨ ꯄꯥꯁ ꯑꯥꯎꯠ ꯇꯧꯢ
ꯎꯝ
ꯎꯝ ꯑꯗꯣ ꯍꯣꯏ ꯕꯦꯡꯀꯤꯡꯒꯨꯝꯕꯁꯨ ꯑꯩꯁꯨ ꯏꯟꯇꯔꯦꯁꯇꯄꯨꯗꯤ ꯌꯥꯎꯋꯤ ꯑꯗꯣ ꯍꯧꯖꯤꯛꯄꯨꯗꯤ ꯕꯦꯡ ꯑꯦꯛꯖꯥꯝꯒꯨꯝꯕꯗꯤ ꯊꯥꯗ꯭ꯔꯤꯗ
ꯑꯣ ꯕꯦꯡ ꯑꯦꯛꯖꯥꯝ ꯊꯥꯕꯁꯨ ꯁꯤ ꯂꯥꯏꯕꯗꯤ ꯅꯠꯇꯦꯗ
ꯍꯣꯏ ꯂꯥꯏꯗꯦ ꯂꯥꯏꯗꯦ
ꯈꯟꯕꯩ ꯋꯥꯅꯤꯗ ꯑꯗꯨ ꯄꯩꯁꯥꯁꯨ ꯌꯥꯝ ꯆꯥꯎ ꯀꯨꯠ ꯆꯤꯡꯗꯣ ꯂꯧꯗ꯭ꯔꯗꯤ ꯑꯁꯤ ꯐꯕꯗꯣ ꯎꯝ ꯊꯣꯛꯇꯕꯒꯤ ꯆꯥꯡꯁꯤꯅ ꯌꯥꯝ ꯋꯥꯡꯕꯅꯤ
ꯔꯦꯟ ꯔꯦꯟ ꯔꯦꯟꯇꯔ ꯀꯣꯂꯦꯖꯀꯤꯗꯤ ꯀꯣꯂꯦꯖ ꯑꯥ ꯀꯣꯂꯦꯖꯀꯤ ꯀꯔꯤꯅꯣ ꯑ ꯁꯦꯃꯤ꯭ꯁꯇ꯭ꯔ ꯑꯃꯗ ꯀꯌꯥ ꯀꯌꯥ ꯂꯧꯒꯦ
ꯍꯥꯏꯗꯤ ꯑꯦꯠꯃꯤꯁꯟꯔꯣ
ꯍꯣꯏ ꯑꯦꯠꯃꯤꯁꯟꯗꯣ
ꯑ
ꯐꯥꯔ꯭ꯁꯀ ꯁꯦꯀꯦꯟꯒꯤꯗꯨ ꯑꯗꯨ ꯐꯥꯔꯁꯇꯁꯨ ꯑꯦꯃꯤ ꯑꯦꯠꯃꯤꯁꯟ ꯇꯧꯔꯒ ꯁꯦꯀꯦꯟꯒꯤꯁꯨꯅꯤꯗꯅ
ꯑꯥ
ꯑꯗꯨ ꯑꯩ ꯀꯥꯎꯒꯔ꯭ꯦꯅꯦ ꯃꯦꯁꯀꯤꯗꯨ ꯆꯍꯤ ꯂꯤꯁꯤꯡ ꯃꯪꯉꯥ ꯇꯔꯨꯛ ꯌꯥꯎꯗꯔ‌‌ꯣꯕ ꯌꯥꯎꯕ꯭ꯔꯥ ꯌꯥꯎꯗꯕ꯭ꯔꯥ ꯀꯥꯎꯈꯔꯦ
ꯑ‌ꯣꯈ‌ꯦ
ꯃꯪꯗ ꯅꯣꯏꯗꯤ ꯃꯆꯤꯟ ꯃꯅꯥꯎꯗꯤ ꯀꯌꯥꯅꯣ ꯅꯣꯏ ꯏꯃꯨꯡꯒꯤ
ꯃꯉꯥ
ꯃꯉꯥ ꯅꯪꯅ ꯈ꯭ꯋꯥꯏ ꯑꯇꯣꯟꯕꯤ ꯃ‌ꯣꯠꯈ‌ꯦ ꯑ‌ꯣꯀ‌ꯦ ꯏꯁ ꯑꯗꯨꯗꯤ ꯑꯥ ꯅꯨꯄꯥ ꯀꯌꯥꯅꯣ ꯅꯨꯄꯤ ꯀꯌꯥꯅꯣ
ꯎꯝ ꯅꯨꯄꯤ ꯑꯍꯨꯝ ꯅꯨꯄꯥ ꯑꯅꯤ
ꯅꯨꯄꯤ ꯑꯍꯨꯝꯒ ꯅꯨꯄꯥꯅ ꯈ꯭ꯋꯥꯏ ꯑꯍꯜꯂꯣ ꯑꯣ ꯅꯨꯄꯤꯅ ꯅꯨꯄꯤ ꯑ‌ꯣꯀꯦ ꯑꯣꯀꯦ ꯃꯥꯗꯤ ꯎꯝ ꯃꯌꯨꯝ ꯄꯥꯟꯈ꯭ꯔꯕ‌ꯣ ꯑꯣꯔ ꯊꯕꯛꯀꯨꯝꯕ ꯑꯗꯨꯝ
ꯃꯌꯨꯝ ꯄꯥꯡꯈ꯭ꯔꯦ ꯃꯆꯥ ꯅꯨꯄꯤ ꯂꯩ
ꯑꯣꯀꯦ ꯑꯣꯀꯦ
ꯑꯩ ꯀ ꯑꯩꯒꯤ ꯏꯆꯥ ꯏꯆꯦ ꯑꯅꯤ ꯌꯨꯝ ꯄꯥꯟꯈ꯭ꯔꯦ ꯃꯣꯏꯗꯤ ꯆꯍꯤ ꯊꯥꯔꯇꯤ ꯍꯦꯜꯂꯕꯅꯦ ꯑꯅꯤꯃꯛ
ꯑꯣꯈ‌ꯦ ꯃꯣꯏꯗꯤ ꯊꯕꯛꯇꯤ ꯇꯧꯕ꯭ꯔꯣ ꯑꯣ ꯑꯗꯨꯝ ꯌꯨꯝꯗ ꯑꯗꯨꯝ ꯍꯥꯎꯁ ꯋꯥꯏꯐ ꯑꯣ
ꯑꯣ ꯃꯤ ꯊꯕꯛꯇꯤ ꯈꯔ ꯈꯔ ꯇꯧꯋꯤꯗ
ꯑꯣꯈ‌ꯦ ꯑꯣꯈ‌ꯦ ꯅꯪꯗꯤ ꯉꯟꯅ ꯄꯥꯅꯤꯡꯕ꯭ꯔꯣ ꯑꯣꯔ ꯊꯕꯛꯀꯨꯝꯕ ꯇꯧꯔꯒ ꯑꯗꯨꯝ
ꯍꯩꯁ ꯌꯨꯝ ꯄꯥꯟꯕ ꯒꯤ ꯋꯥꯈꯟꯖ‌ꯦ ꯍ ꯀꯔꯤꯁꯨ ꯊ‌ꯣꯛꯇꯦꯗ ꯍꯧꯖꯤꯛꯇꯤ ꯑꯉꯥꯡ ꯑꯣꯏꯔꯤꯗ‌ꯦ ꯑꯩꯗꯤ
ꯆꯨꯝꯃꯦ ꯆꯨꯝꯃꯦ
ꯌꯨꯝ ꯄꯥꯟꯕꯕꯨꯗꯤ ꯑꯁ ꯍꯖꯤꯛꯇꯤ ꯈꯟꯕꯖꯨ ꯌꯝ ꯉꯜꯂꯤ ꯍꯥꯏꯇꯥꯔꯦꯅꯦ
ꯅꯣꯏ ꯃꯆꯤꯟ ꯃꯅꯥꯎ ꯇꯔꯦꯠꯅꯦ ꯍꯥꯏꯕꯀꯣ
ꯃꯉꯥ
ꯑꯥ ꯃꯪꯉꯥ ꯃꯥꯡ ꯁꯣꯏꯔ‌ꯦ ꯎꯝ ꯑꯣ ꯑꯗꯨꯗꯤ ꯃꯅꯨꯡ ꯑꯅꯤꯗ ꯅꯨꯄꯥ ꯑꯟ ꯑꯅꯤꯀꯣ
ꯎꯝ
ꯅꯣꯏ ꯏꯃꯥ ꯏꯄꯥꯗꯤ ꯆꯍꯤ ꯀꯤꯌꯥ ꯀꯌꯥꯅꯣ
ꯆꯂꯍ‌ꯦ ꯑꯗꯨꯁ ꯐꯤꯄꯇꯤ ꯍ‌ꯦꯜꯂ‌ꯦ
ꯐꯤꯐꯇꯤ ꯐꯤꯐꯇꯤ ꯅꯣꯏ ꯏꯃꯥꯅ ꯍꯟꯕ꯭ꯔꯣ ꯅꯣꯏ ꯏꯄꯥꯅ ꯍꯟꯕ꯭ꯔꯣ
ꯑꯧ ꯑꯩꯗꯤ ꯏꯃꯥ ꯂꯩꯇ꯭ꯔꯦꯗ
ꯑꯣꯈ‌ꯦ ꯑ‌ꯣꯈ‌ꯦ ꯏꯁꯑꯣꯈ‌ꯦ ꯁ‌ꯣꯔꯤ ꯁ‌ꯣꯔꯤ ꯁ‌ꯣꯔ
ꯑꯦ ꯀꯩꯁꯨꯨ ꯀꯥꯏꯗ‌ꯦ
ꯍꯣꯏ ꯅꯣꯏ ꯄꯥ ꯑꯗꯥꯀ‌ꯣ
ꯎꯝ
ꯆꯍꯤ ꯀꯌꯥ ꯀ‌ꯦ ꯀꯌꯥ ꯀꯌꯥ ꯒꯨꯝꯕꯗ‌ ꯅꯪ ꯏꯃꯥ
ꯑꯣ ꯃꯥꯗꯣ ꯆꯍꯤ ꯐꯤꯐꯇꯤ ꯐꯤꯐꯇꯤ ꯁꯦꯚꯦꯟ ꯑꯗꯨꯋꯥꯏꯗꯒꯤ ꯂꯩꯈꯤꯗ꯭ꯔꯦ
ꯑꯗꯣ ꯅꯪ ꯆꯍꯤ ꯀꯌꯥꯃꯨꯛꯀꯨꯝꯕꯥ ꯑꯣꯏ ꯑꯣꯏꯔꯝꯒꯦ
ꯑꯩ ꯑꯩꯅꯥ ꯏꯃꯥ ꯂꯩꯈꯤꯕꯥ ꯂꯩꯈꯤꯗꯕꯗꯥ ꯆꯍꯤ ꯐꯤꯐꯇꯤꯟ ꯁꯨꯔꯦ
ꯇꯨ ꯊꯥꯎꯖꯟ ꯇ꯭ꯋꯦꯟꯇꯤ ꯊ꯭ꯔꯤꯒꯤꯗ
ꯑꯣꯀꯦ ꯗꯤꯌ꯭ꯔ ꯀꯥꯎꯀꯦ ꯀꯝ ꯀꯝ ꯎꯝ ꯑꯣ ꯑꯅꯥꯕ ꯑꯅꯥꯕꯒꯨꯝꯕ ꯒꯨꯝꯕꯒꯥꯗꯩꯩꯔꯣ ꯑꯣꯔ ꯃꯊꯟꯇ ꯑꯣꯔ ꯑꯅꯥꯕꯨ ꯑꯣꯛ ꯀꯦ
ꯅꯥꯕꯩꯅꯤ
ꯀ ꯀꯝꯕ ꯅꯥꯕ
ꯁꯤ ꯌꯥꯝꯒ꯭ꯔꯦꯗ ꯃꯥꯒꯤ ꯂꯩꯅꯥ ꯑꯗꯨꯗꯤ
ꯑꯣꯀꯦ ꯑꯣꯀꯦ ꯑꯗꯨꯗꯤ ꯍꯧꯖꯤꯛ ꯑꯩꯈꯣꯏ ꯏꯃꯥ ꯏꯄꯥꯗꯤ ꯑꯅꯤꯃꯛ ꯁꯨꯅꯥ ꯂꯩꯗ
ꯑꯥꯎ
ꯏꯆꯤꯟ ꯏꯅꯥꯎꯗꯤ ꯃꯔꯤꯅꯦ ꯅꯨꯄꯥ ꯑꯍꯨꯝ ꯅꯨꯄꯤ ꯑꯃ ꯅꯨꯄꯤꯅ ꯈ꯭ꯋꯥꯏ ꯑꯇꯣꯟꯕꯀꯣ
ꯑꯣ ꯑꯣ ꯑꯥꯇꯣꯟꯕꯤ
ꯑꯇꯣꯟꯕꯤ
ꯎꯝ
ꯅꯣꯏ ꯏꯃꯥꯒ ꯏꯄꯥꯗꯤ ꯀꯔꯝꯕꯥꯅ ꯏꯁꯇ꯭ꯔꯤꯛꯇꯤ ꯑꯣꯏꯒꯦ ꯏꯄꯥꯅ ꯍꯦꯟꯅ ꯏꯁꯇ꯭ꯔꯤꯛ ꯑꯣꯏ ꯑꯣꯏꯔꯝ ꯑꯣꯏꯕ꯭ꯔꯣ
ꯏꯃꯥ ꯍꯤꯡꯂꯤꯉꯩꯗꯗꯤ ꯏꯃꯥꯅ ꯍꯦꯟꯅ ꯏꯁꯇ꯭ꯔꯤꯛ ꯑꯣꯏꯗ
ꯑꯣꯀꯦ
ꯍꯧꯖꯤꯛꯇꯤ ꯀꯩ ꯍꯥꯏ ꯀꯩ ꯍꯥꯏꯒꯅꯤ ꯅꯨꯄꯤꯁꯨ ꯅꯨꯄꯥꯁꯨ ꯂꯣꯏ ꯂꯩꯩꯁꯥꯕꯤ ꯄꯥꯈꯪ ꯐꯥꯔꯕꯅꯤꯅꯀꯣ
ꯑꯥ
ꯍꯧꯖꯤꯛꯇꯤ ꯌꯥꯝꯅ ꯑꯉꯥꯡ ꯑꯣꯏꯔꯤꯉꯩꯒꯨꯝꯅꯗꯤ ꯏꯁꯇ꯭ꯔꯤꯛ ꯇꯧꯗ꯭ꯔꯦꯗ ꯑꯗꯨꯣ ꯍꯣꯏ ꯐꯕ ꯐ ꯐꯠꯇꯕ ꯌꯦꯡꯕꯗꯤ ꯑꯗꯨꯝ ꯌꯦꯡꯁꯤꯂꯦꯕꯀꯣ ꯑꯗꯨ ꯑꯣꯏꯔꯁꯨ
ꯑꯥ ꯑꯥ
ꯌꯥꯝꯅ ꯏꯁꯇ꯭ꯔꯤꯛ ꯑꯣꯏꯔꯒ ꯑꯗꯨꯃꯥꯏꯅ ꯍꯥꯏꯕꯗꯨꯗꯤ ꯌꯥꯝꯅ ꯇꯧꯗꯦꯗ
ꯑꯣꯀꯦ ꯑꯣꯀꯦ ꯊꯕꯛꯀꯨꯝꯕꯗꯤ ꯑꯃꯝꯐꯥꯎꯁꯨ ꯇꯧꯗ꯭ꯔꯤ ꯑꯣꯔ
ꯑꯣ ꯍꯥꯏꯗꯤ ꯀꯅꯥ ꯀꯅꯥꯅꯣ ꯅꯪꯕꯣ
ꯅꯪ ꯅꯪ ꯅꯪ ꯊꯕꯛ ꯍꯣꯏ ꯊꯕꯛ
ꯑꯣ ꯑꯩꯗꯤ ꯍꯧꯖꯤꯛꯇꯤ ꯍꯣꯏ ꯀꯣꯂꯦꯖ ꯑꯗꯨꯝ ꯐꯣꯀꯁ ꯄꯤꯒꯥ ꯂꯩꯔꯦ ꯑꯩꯗꯤ ꯄꯥꯔꯠ ꯇꯥꯏꯝꯒꯨꯝꯕ ꯇꯧꯕꯗꯨ ꯇꯧꯗꯦꯗꯥ ꯇ꯭ꯋꯁꯟꯒꯨꯝꯕ ꯈꯔ ꯇꯧꯋꯤ
ꯑꯝ
ꯌꯨꯝ ꯑꯦ ꯃꯤ ꯂꯩꯇ꯭ꯔꯕꯅꯤꯅꯥꯀꯣ
ꯑꯥ
ꯍꯣꯏ ꯑꯩꯈꯣꯏꯗꯨꯗ ꯑꯍꯥꯟꯕꯗꯗꯤ ꯑꯍꯥꯟꯕꯗꯣ ꯃꯥꯗꯤ ꯌꯨꯝ ꯃꯥꯏ ꯅꯨꯄꯤꯒ ꯗꯤꯜꯍꯤꯗ ꯂꯩꯌꯦꯕ
ꯑꯥ
ꯑꯗꯨꯒ ꯑꯩꯒꯤ ꯃꯊꯛꯇ ꯍꯦꯛ ꯃꯊꯛꯇ ꯂꯩꯕꯗꯨꯅ ꯃꯥꯗꯤ ꯑ ꯌꯨꯝ ꯄꯥꯟꯗ꯭ꯔꯤꯕꯀꯣ
ꯑꯥ
ꯑꯗꯨꯒꯤ ꯄꯥꯈꯪ ꯑꯣꯏꯕꯅꯤꯅ ꯄꯥꯈꯪꯗꯤ ꯑꯩ ꯍꯥꯏꯗꯁꯨ ꯈꯪꯕꯅꯤꯅ
ꯩ ꯁꯨꯇꯤ ꯂꯩꯔꯒꯅ ꯌꯨꯝꯗ ꯆꯠꯇ꯭ꯔꯗꯤ ꯌꯥꯗꯕꯗꯣ ꯃꯤ ꯂꯩꯇꯕꯗꯣ
ꯑꯥ
ꯑꯗꯨꯝ ꯁꯤꯆꯨꯋꯦꯁꯟ ꯀꯝꯄꯦꯜꯁ ꯍꯥꯏꯇꯥꯔꯦ
ꯑꯣꯀꯦ ꯑꯣꯀꯦ ꯅꯣꯏ ꯆꯥꯛꯀꯨꯝꯕꯗꯤ ꯀꯅꯥ ꯊꯣꯡꯒꯦ ꯅꯣꯏ ꯏꯄꯥꯅ ꯊꯣꯡꯕꯑꯣ ꯅꯪꯅ ꯑꯗꯨꯝ
ꯑꯥ ꯑꯩ ꯂꯩꯔꯗꯤ ꯑꯩ ꯊꯣꯡꯉꯦ ꯑꯩ ꯂꯩꯇ꯭ꯔꯗꯤ ꯑꯩꯈꯣꯏ ꯕꯕꯥꯅ ꯊꯣꯡꯉꯦ ꯑꯩꯈꯣꯏ ꯕꯥꯕꯥ ꯂꯩꯇ꯭ꯔꯅ ꯑꯩꯈꯣꯏ ꯗꯗꯥꯅ ꯊꯣꯡꯉꯦ
ꯀꯅꯥꯅ ꯀꯅꯥꯅ ꯊꯣꯡꯕꯅ ꯀꯝꯔꯕꯅ ꯍꯥꯎꯒꯦ ꯅꯣꯏ ꯏꯄꯥꯅ ꯊꯣꯡꯕ ꯍꯥꯎꯕ꯭ꯔꯣ ꯅꯪ
ꯎꯝ ꯑꯈꯣꯏ ꯕꯕꯥꯒꯤ ꯍꯥꯎꯕꯅꯦ
ꯁꯥ ꯊꯣꯡꯕ ꯍꯩꯕ꯭ꯔꯣ ꯉꯥꯒꯨꯝꯕꯅ ꯀꯔꯝꯕ ꯊꯣꯡꯕ ꯍꯩꯒꯦ
ꯑꯩꯈꯣꯏꯗꯤ ꯑ ꯁꯥ ꯊꯣꯡꯕꯅ ꯑꯩꯈꯣꯏ ꯃꯣꯏ ꯑꯅꯤꯃꯛ ꯊꯣꯡꯕꯗ ꯍꯥꯎꯏꯗ ꯏꯄꯥꯅ ꯉꯥ ꯊꯣꯡꯕꯗꯤ ꯈꯔ ꯍꯥꯎꯇꯕꯅꯤ
ꯅꯣꯏ ꯉꯥ ꯉꯥ ꯊꯣꯡꯉꯗꯤ ꯀꯩꯅꯣꯃ ꯊꯣꯡꯕ ꯏꯁꯇ꯭ ꯏꯜ ꯗꯨ ꯄꯨꯔꯥ ꯂꯣꯏ ꯃꯥꯡꯍꯟ ꯑ ꯀꯩꯅꯣ ꯃꯇꯨꯝ ꯌꯥꯎꯗꯕꯤꯗ ꯍꯣꯏ ꯀꯩꯅꯣ
ꯅꯠꯇꯦ ꯅꯠꯇꯦ ꯑꯩꯈꯣꯏ ꯊꯣꯡꯕꯗ ꯃꯥꯟꯅꯔꯝꯃꯅꯤ ꯏꯁꯄꯤꯁ ꯑ ꯏꯁꯄꯥꯏꯁꯦꯁꯇꯣ ꯈꯔ ꯑꯣꯟꯅꯕꯩ ꯋꯥꯅꯤꯗ
ꯑꯣꯀꯦ ꯃꯠ ꯃꯇꯨꯝꯒꯨꯝꯕꯗꯤ ꯑꯗꯨꯝ ꯑ ꯌꯥꯎꯅ ꯊꯣꯡꯕ꯭ꯔꯣꯑꯣ ꯀꯩꯅꯣ ꯃꯆꯦꯠ ꯃꯆꯦꯠꯇ ꯂꯣꯏ ꯊꯨꯒꯥꯏꯅ ꯊꯣꯡꯕ ꯏꯁꯇꯥꯏꯟꯗꯨꯔꯣ ꯀꯔꯝꯕ ꯏꯁꯇꯥꯏꯟꯅꯣ
ꯑꯅꯤꯃꯛ ꯊꯣꯡꯉꯦ ꯑꯃ ꯍꯥꯏꯗꯤ
ꯑ ꯀꯩꯅꯣꯒꯤ ꯑ ꯆꯥꯅꯤꯡ ꯆꯥꯅꯤꯡꯕ ꯏꯁꯇꯥꯜꯗ ꯑꯗꯨꯝ ꯊꯣꯡꯉꯦ ꯆꯥꯏ ꯀꯩꯅꯣ
ꯁꯨꯃꯥꯏꯅ ꯊꯣꯡꯒꯅꯤ ꯍꯥꯏꯕꯗꯤ ꯂꯩꯇꯦꯗꯅ
ꯑꯣꯀꯦ ꯆꯨꯝꯃꯦ ꯆꯨꯝꯃꯦ ꯅꯪ ꯀꯣꯏꯁꯟ ꯍꯪꯅꯤꯡꯉꯗꯤ ꯈꯔ ꯍꯪꯉꯣ ꯀꯣꯏꯁꯟ ꯍꯪꯅꯤꯡꯉꯗꯤ ꯈꯔ ꯍꯪꯉꯣ
ꯑꯦ ꯑꯩ ꯀꯩꯁꯨ ꯀꯥꯏꯗꯦ ꯅꯪ ꯍꯥꯡꯕꯗꯨꯅ ꯑꯗꯨꯝ ꯋꯥꯔꯤꯗꯤ ꯁꯥꯕꯗꯨꯅ ꯑꯩꯗꯤ ꯀꯣꯏꯁꯟ ꯍꯪꯕꯖꯨ ꯍꯩꯇꯕꯅꯤ
ꯅꯪꯗꯤ ꯀꯣꯂꯦꯖ ꯀꯨꯝꯕꯒꯤ ꯅꯣꯏ ꯀꯩꯅꯣ ꯑ ꯀꯩ ꯀꯧꯕ ꯑ ꯑꯦꯁꯣꯁꯤꯌꯦꯁꯟ ꯒꯨꯝꯕꯗꯤ ꯂꯩꯕꯣ ꯃꯣꯏ
ꯎꯝ ꯑꯦꯁꯣꯁꯤꯌꯦꯁꯟ ꯑꯩꯗꯤ ꯌꯥꯎꯗꯦꯗ
ꯑꯠꯆꯥꯆꯥ
ꯑ ꯀ꯭ꯂꯥꯁ ꯏꯂꯦꯚꯦꯟ ꯇꯨꯋꯦꯜꯕ ꯇꯦꯟꯗꯒꯤ ꯁꯤꯒꯨꯝꯕꯒꯤꯁꯤ ꯌꯥꯎꯕ ꯌꯥꯝ ꯌꯥꯎꯋꯦꯕꯀꯣ
ꯑ
ꯁꯦꯀꯤꯇ꯭ꯔꯤ ꯑꯣꯏꯒꯦꯔꯥ ꯊꯕꯛꯇ ꯎꯝ ꯑꯗꯨꯝ ꯏꯌꯥ ꯌꯥꯕꯗꯣ ꯀꯤꯠꯇꯦ ꯑꯣꯏꯒꯦꯔꯥ ꯑꯗꯨꯃꯥꯏꯅ ꯇꯧꯕꯗꯨꯗ ꯑꯁ ꯂꯣꯏ ꯇꯧꯈ꯭ꯔꯦꯕ ꯏꯂꯚꯦꯟ ꯇꯨꯋꯦꯜꯐ ꯇꯦꯟ ꯑꯣꯏꯔꯤꯉꯩꯗꯒꯤ
ꯑꯣ
ꯑꯗꯨꯗ ꯑꯁ ꯀꯣꯂꯦꯖ ꯀꯥꯕꯗꯨꯗꯒꯤ ꯑꯗꯨꯗꯣ ꯄꯥꯝꯗ꯭ꯔꯦ
ꯑꯣꯀꯦ ꯀꯦ
ꯀꯋꯥꯏ ꯂꯥꯏꯐ ꯍꯥꯏꯕꯗꯨ ꯄꯥꯝꯕ ꯍꯧꯈ꯭ꯔꯦꯕꯀꯣ ꯑꯗꯨꯒꯤ ꯑꯁ ꯑꯩꯅ ꯇꯟꯕꯒꯤꯅꯤ ꯍꯥꯏꯗꯤ ꯌꯥꯎ ꯌꯥꯎꯔꯁꯨ ꯑ ꯑꯦꯁꯣꯁꯤꯌꯦꯁꯟꯗ ꯑꯩꯈꯣꯏ ꯀꯩꯅꯣꯒꯤ ꯔꯣꯡꯃꯩꯒꯤꯁꯨ ꯌꯥꯎꯋꯦ ꯌꯥꯝ ꯌꯥꯎꯋꯦ ꯇꯦ ꯑꯦꯁ ꯌꯨꯒꯤ ꯑꯗꯨꯃꯥꯏꯟ ꯂꯩꯕꯗꯣ
ꯌꯥ
ꯑꯗꯨ ꯑꯩꯗꯤ ꯄ꯭ꯔꯣꯕ꯭ꯂꯦꯝ ꯂꯩꯔꯁꯨ ꯌꯥꯝ ꯄꯥꯛ ꯆꯠꯇꯦꯕꯀꯣ
ꯑꯣꯀꯦ ꯑꯣꯀꯦ
ꯌꯥꯝ ꯃꯔꯨ ꯑꯣꯏꯕ ꯅꯠꯇ꯭ꯔꯗꯤ
ꯑꯣꯀꯦ ꯍꯧꯖꯤꯛꯇꯤ ꯅꯪ ꯅꯥꯊꯟꯗ ꯂꯩꯕꯣ
ꯎꯝ ꯔꯦꯟꯇ ꯏꯊꯟꯇ ꯂꯩꯌꯦ ꯍꯥꯟꯊ ꯑ ꯍꯥꯟꯅꯗꯤ ꯑꯩꯈꯣꯏ ꯆꯤꯆꯦꯒ ꯂꯩꯃꯤꯟꯅꯕꯅꯦ ꯑꯗꯨ ꯀꯣꯂꯦꯖ ꯀꯥꯕꯅꯤꯅ ꯃꯤ ꯑꯅꯤ ꯑꯍꯨꯝ ꯔꯨꯝ ꯑꯃꯛꯇꯪ ꯂꯩꯕꯗꯨ ꯅꯨꯡꯉꯥꯏꯇꯕꯗꯣ
ꯑꯣꯀꯦ ꯑꯣ ꯍꯣꯏꯔ ꯑꯗꯨꯗꯤ ꯅꯣꯏ ꯑ ꯅꯪ ꯅꯥꯊꯟꯗ ꯂꯩꯌꯦꯕꯣ ꯑ ꯅꯣꯏ ꯏꯆꯦꯒ ꯊꯣꯛꯈ꯭ꯔꯦ
ꯑꯈꯣꯏ ꯏꯆꯦꯒ ꯔꯨꯝ ꯑꯈꯣꯏ ꯆꯤꯆꯦꯒ ꯃꯥꯒꯤ ꯃꯅꯥꯎ ꯅꯨꯄꯥ ꯑꯃ ꯂꯩꯌꯦꯕꯀꯣ ꯑꯈꯣꯏ ꯑ ꯑꯈꯣꯏ ꯑꯅꯤꯅ ꯅꯤꯁ ꯍꯥꯏꯇꯥꯔꯦꯗ
ꯑꯣꯀꯦ ꯑꯣꯀꯦ
ꯑꯈꯣꯏ ꯂꯩ ꯂꯩꯃꯤꯟꯅꯕꯅꯦ ꯑꯗꯣ ꯍꯧꯖꯤꯛꯇꯤ ꯑꯩꯅ ꯔꯨꯝ ꯑꯇꯣꯞꯄꯗ ꯂꯩꯕ
ꯑꯣꯀꯦ ꯑꯦꯛꯖꯥꯝ ꯍꯧꯖꯤꯛꯇꯤ ꯂꯣꯏ ꯂꯣꯏꯈ꯭ꯔꯕ꯭ꯔꯣ ꯑꯣꯔ ꯍꯧꯗ ꯉꯥꯏꯔꯤ
ꯍꯧꯗ ꯉꯥꯏꯔꯦ ꯉꯁꯤꯇꯪ ꯉꯁꯤꯅ ꯑꯍꯥꯟꯕ ꯑ ꯐꯥꯔꯁ ꯗꯦꯅꯦ
ꯑꯣꯀꯦ ꯁꯕ ꯁꯕ ꯁꯕꯖꯦꯛꯇꯤ ꯀꯌꯥꯅꯣ
ꯁꯕꯖꯦꯛ ꯑꯦꯟ ꯏ ꯄꯤ ꯇ꯭ꯋꯦꯟꯇꯤ ꯇ꯭ꯋꯦꯟꯇꯤ ꯂꯥꯛꯄꯗꯒꯤ ꯁꯕꯖꯦꯛ ꯇꯔꯨꯛ ꯄꯥꯏꯔꯦ
ꯐꯥꯔꯁꯀ ꯁꯦꯀꯦꯟꯒꯗ ꯐꯣꯔꯠ ꯊꯥꯔꯠ ꯐꯣꯔ ꯀꯥꯔꯗꯤ ꯑꯗꯨ ꯑꯣꯟꯅꯔꯅꯤꯅ
ꯀꯝ ꯀꯝꯕ ꯁꯕꯖꯦꯛꯅꯣ ꯃꯤꯡ ꯃꯤꯡ ꯍꯥꯏꯔꯛ ꯑꯣꯅꯦ
ꯑꯣ ꯃꯦꯖꯣꯔ ꯃꯩꯅꯣꯔ ꯂꯩꯔꯦꯀꯣ
ꯎꯝ
ꯑꯗꯨ ꯑꯦꯝ ꯗꯤ ꯁꯤ ꯑꯃ ꯂꯩꯅꯤ ꯍꯥꯏꯗꯤ ꯑꯦꯝ ꯗꯤ ꯁꯤ ꯍꯥꯏꯁꯦ ꯅꯪ ꯈꯪꯉꯝꯃꯅꯤꯗ
ꯈꯪ ꯈꯪꯗꯦ
ꯑꯣ ꯑꯦꯟ ꯑꯦꯟ ꯗꯤ ꯁꯤ ꯗꯨꯅ ꯑꯩꯈꯣꯏ ꯁꯥꯏꯟꯁ ꯂꯧꯔꯁꯨ ꯑꯥꯔꯠꯁꯀꯤ ꯁꯕꯖꯦꯛꯇꯣ
ꯑꯥ
ꯄꯣꯂꯤꯁꯤ ꯑꯃ ꯂꯥꯛꯄꯅꯤꯗ ꯑꯩꯈꯣꯏ ꯁꯥꯏꯟꯁ ꯍꯥꯏꯔꯒ ꯁꯥꯏꯟ ꯉꯇꯪ ꯢꯁꯇꯗꯤ ꯇꯧꯕ ꯌꯥꯗꯦ ꯑꯥꯔꯠꯁꯀꯤꯁꯨ ꯈꯔ ꯈꯪꯒꯗꯕꯅꯤ ꯍꯥꯏꯕꯗꯣ
ꯑꯣꯈꯦ ꯑꯣꯈꯦ
ꯑꯣ ꯑꯦꯝ ꯗꯤ ꯁꯤ ꯗꯨꯅꯥ ꯁꯥꯏꯟꯁꯀꯤ ꯑ ꯁꯥꯏꯟꯁꯀꯤ ꯁꯥꯇ꯭ꯔꯥꯅ ꯑꯥꯔꯠꯁꯀꯤ ꯁꯕꯖꯦꯛ ꯑꯃ ꯑꯩꯈꯣꯏꯅ ꯄꯥꯝ
ꯑꯥ